ꯑꯂ
ꯍꯜꯂꯣ ꯍꯜꯂꯣ
ꯎꯝ ꯑꯗꯒꯤ ꯃꯣꯏꯒꯤ ꯀꯩꯅꯣꯁꯤꯁꯨ ꯀꯩꯅꯣꯅꯤ ꯀꯩꯕ ꯏꯪꯂꯤꯁꯁꯨ ꯃꯤ ꯑꯗꯨꯝ ꯅꯝꯈꯥꯏ ꯈꯣꯠꯈꯥꯏꯕꯤ ꯇꯧꯔ ꯂꯩꯔꯦ ꯑꯗꯩ
ꯎꯝ
ꯃꯦꯁꯤꯗ ꯑꯃꯨꯛ ꯈꯟꯅ ꯍꯧꯖꯤꯜꯂꯛꯑꯦ ꯑꯗ ꯕꯤꯦꯂꯤꯒ ꯑꯃꯅ ꯁꯣꯏꯕꯅꯦ ꯑꯗ
ꯀꯩꯅꯁ ꯑꯣꯏꯗꯤ ꯑ ꯃꯥꯔꯁꯦꯂꯣ ꯑꯗꯒꯤ
ꯀꯩꯁꯤꯟꯕꯤꯔꯣ ꯃꯣꯏꯅ ꯍꯥꯏꯗꯨꯗꯤ ꯃꯦꯁꯤꯗ ꯀꯩꯅꯣ ꯇꯧꯔꯨꯅꯣ ꯋꯥ ꯉꯥꯡꯕꯅꯣ ꯉꯁꯤ ꯁꯥꯎꯍꯟꯒꯅꯅ ꯇꯧꯔ ꯍꯥꯏꯗꯨꯗꯤ ꯔꯦꯃꯗꯤꯠꯀꯤ ꯀꯥꯡꯕꯨ ꯃꯣꯏ ꯔꯦꯃꯗꯤꯠꯇ ꯌꯥꯎꯔꯒꯁꯨ ꯃꯣꯏ ꯈꯪꯉꯦꯕ ꯃꯣꯏ ꯄꯨꯔꯥ ꯅꯥꯏꯠꯅꯤꯌꯔꯅꯤ ꯑꯣꯏꯒꯦꯗꯣ ꯑ ꯌꯥꯗꯕ ꯃꯤ ꯉꯥꯡꯕ ꯂꯦꯖꯦꯟ ꯃꯈꯩꯅ ꯉꯥꯡꯕꯩꯗꯨ ꯇꯥꯗ꯭ꯔꯦ ꯐꯠꯇꯅ
ꯀꯩ ꯃꯤ ꯑ ꯍꯥꯏꯗꯤ ꯗ꯭ꯔꯦꯟ ꯃꯦꯆꯤꯟꯗ ꯊꯥꯏꯅ ꯁꯨꯝ ꯀꯟꯅꯩꯔꯝꯃꯦ ꯍꯥꯏ ꯋꯥꯅꯦꯕ ꯃꯦꯁꯤ ꯑꯣꯏꯅ ꯂꯩꯕꯀꯥꯟꯗꯤ ꯃꯦꯁꯤ ꯑꯣꯏꯅ ꯑꯗꯨꯃꯤꯅꯦꯠ ꯐꯖꯅ ꯇꯧꯕꯅꯦꯕ ꯔꯤꯌꯥꯏꯃꯦꯔꯤꯠ
ꯃꯦꯁꯤ ꯈꯛꯇ ꯅꯠꯇꯦ ꯀꯩꯅꯣ ꯔꯦꯃꯦꯗꯤꯠꯁꯤ ꯃꯣꯏ ꯗꯣꯃꯤꯅꯦꯠ ꯇꯧꯔꯤꯁꯤ ꯔꯣꯅꯥꯜꯗꯤ ꯅꯣꯡꯧꯕ ꯃꯇꯝꯗ ꯔꯣꯅꯥꯜꯗꯤꯗꯨꯣ ꯑꯃꯨꯛ ꯃꯇꯣꯡꯗ ꯅ ꯅꯩꯔꯝꯃꯤ
ꯑꯗꯨꯝ ꯇꯧꯋꯦ ꯑꯗꯨ ꯃꯣꯏꯅ ꯀꯩꯅꯣ ꯔꯦꯃꯤꯦꯇ꯭ꯠ ꯌꯥꯝꯅ ꯀꯩꯅꯣ ꯇꯧꯈꯤꯕꯁꯤꯅ ꯃꯣꯏ ꯌꯨ ꯁꯤ ꯑꯦꯜ ꯇꯔꯥꯉꯥ ꯈꯤꯇꯪ ꯊꯝꯈꯤꯕꯒꯤꯗꯨꯅꯦꯃꯦ ꯀꯩꯝ ꯅꯠꯇꯦꯕ
ꯑꯗꯣ ꯍꯥꯏꯗꯤ ꯔꯦꯃꯦꯗꯤꯁꯤ ꯐꯖꯩꯌꯦꯕꯀꯣ ꯍꯥꯏꯗꯤ ꯀꯩꯅꯣꯁꯨ ꯐꯦꯟꯁꯨ ꯀꯩꯅꯣꯗꯅ ꯈ꯭ꯋꯥꯏꯗꯒꯤꯩ ꯌꯥꯝꯃꯦꯕ ꯀꯒꯤꯩꯅꯣꯗ ꯃꯣꯏꯗ ꯌꯥꯎꯔꯛꯏꯕ ꯀꯩꯅꯣꯁꯤꯁꯨ ꯄ꯭ꯂꯦꯌꯔ ꯃꯈꯩꯁꯤꯁꯨ ꯑꯔꯣꯏꯖꯕꯤ ꯍꯥꯏꯗꯤ ꯐꯥꯎꯕ ꯉꯥꯛꯇꯅꯦꯕ ꯌꯥꯎꯔꯛꯏꯁꯤ ꯅꯠꯇ꯭ꯔꯥ ꯑꯗꯨꯒ ꯀꯩꯅꯣꯁꯤꯗꯤ ꯕꯔꯀꯥꯔꯒꯤꯗꯤ ꯑꯃꯨꯛ ꯃꯣꯏꯗ ꯌꯥꯎꯔꯛꯏꯁꯤꯅ ꯑꯃꯨꯛ ꯍꯥꯏꯗꯤ ꯐꯥꯎꯔꯣꯏ ꯊꯗꯕꯒꯨꯝꯕ ꯈꯤꯇꯪ ꯍꯥꯏꯗꯤ ꯁꯦꯝꯕꯗ ꯊꯣꯛꯀꯗꯕ ꯑꯗꯨꯝꯕ ꯑꯣꯏꯅ ꯊꯤꯔꯒ ꯁꯦꯝꯕꯅꯦꯕ ꯑꯗꯨꯏꯗꯣ
ꯃꯅꯤ
ꯐꯥꯗꯔꯛꯄꯅꯦꯕ ꯑꯗꯨꯅ ꯁꯣꯝꯅ ꯀꯩꯅꯣ ꯇꯧꯕꯅꯦ ꯏꯁꯄꯦꯟꯒꯤ ꯀꯥꯡꯕꯨ ꯑꯃ ꯑꯗꯨꯨꯝꯃꯗꯤ ꯕꯔꯀꯥ ꯕꯔꯀꯥꯒꯤ ꯑꯗꯨꯝ ꯑꯣꯏ ꯂꯩꯔꯝꯃꯦꯅ
ꯎꯝ
ꯑꯗꯨꯝ ꯍꯥꯟꯅꯗꯒꯤ ꯑꯗꯨꯝ ꯑꯣꯏ
ꯔꯣꯅꯥꯜꯗꯤꯅꯣꯗꯨꯁꯨ ꯀꯩꯅꯣꯗ ꯔꯦꯃꯦꯗꯤꯗ ꯆꯪꯉꯝꯃꯒꯦꯅ ꯇꯧꯔꯝꯕꯅꯦ ꯑꯗꯨ ꯃꯣꯏꯅ ꯈꯈꯤ ꯈꯟꯈꯤꯗ ꯃꯁꯛ ꯐꯖꯗꯦꯅ ꯈꯟꯅꯤꯡꯟꯗꯦꯕ ꯀꯔꯤꯝꯇ ꯍꯥꯏꯕꯤ
ꯑꯗꯩꯗꯤ ꯑꯃꯗꯨꯅ ꯁꯣꯝ ꯀꯜꯂꯦ ꯁꯣꯝ ꯅꯥꯀꯟ ꯌꯥꯎꯒꯨꯝ ꯂꯩꯈꯠꯂꯛꯑꯦ ꯑꯗ
ꯑꯥ ꯃꯣꯏ ꯑꯗꯨ ꯕ꯭ꯔꯥꯖꯤꯂꯤꯌꯟ ꯍꯥꯏꯗꯤ ꯀꯩꯅꯣ ꯇꯧꯋ ꯑꯗꯨꯝ ꯂꯧꯈꯤꯗꯅ ꯍꯥꯏꯗꯤ ꯃꯣꯏꯗ ꯔꯤꯒ꯭ꯔꯦꯠ ꯆꯥꯈꯤꯕꯅꯦꯅ ꯇꯧꯔꯒ ꯇꯧꯕꯅꯦ ꯑꯗꯒꯤ ꯀꯩꯅꯣ ꯑ ꯁ꯭ꯔꯦꯁꯀ ꯃꯦꯟꯃꯥꯔꯒ ꯃꯦꯁꯤꯒ ꯄꯥꯕꯒꯤ ꯃꯇꯝꯗꯨꯅꯤ ꯂꯩꯔꯤꯅꯦ
ꯎꯝ
ꯑꯍꯨꯝ ꯂꯩꯕꯩꯗ ꯑꯗꯒꯤ ꯍꯧꯖꯤꯛꯅ ꯑꯃꯨꯛ ꯍꯧꯖꯤꯛꯅ ꯑꯃꯨꯛ ꯌꯃꯥ ꯃꯇꯣꯝꯅꯅ ꯂꯩꯕꯒꯤ ꯃꯑꯣꯡꯗꯅꯦꯕꯩꯔ ꯑꯇꯣꯞꯄ ꯑꯗꯨꯝ ꯐꯖꯕ ꯌꯥꯎꯋꯦꯕꯣ ꯑꯗꯨꯔꯁꯨ ꯈꯔ ꯍꯦꯟꯅ ꯃꯤꯩꯅ ꯈꯔ ꯍꯦꯟꯅ ꯐꯥꯎꯝꯕꯗ
ꯁꯨꯝ ꯃꯌꯥꯝꯅ ꯑꯉꯥꯡꯁꯦ ꯏꯔꯣꯏ ꯂꯔꯒ ꯌꯥꯝ ꯅꯩꯔꯛꯄꯗꯨꯒꯤꯅꯦ
ꯍꯣꯏ ꯍꯥꯏꯗꯤ ꯃꯤꯅ ꯌꯥꯝ ꯍꯦꯟꯅ ꯊꯣꯏꯅ ꯍꯦꯟꯅ ꯈꯪꯅꯔꯛꯄꯗꯣ ꯑ ꯌꯃ ꯌꯃꯥ ꯃꯇꯣꯝꯗ ꯂꯩꯕꯩ ꯃꯑꯣꯡꯗꯅꯦ ꯂꯩꯗ ꯍꯥꯏꯗꯤ ꯔꯥꯟ ꯌꯕ ꯃꯇꯝꯗ ꯔꯥꯟ ꯂꯩꯒ ꯁꯣꯅꯥ ꯀꯟꯗ ꯀꯅꯥ ꯀꯅꯥꯅꯣ ꯃꯣꯏ ꯑꯍꯨꯝ ꯑꯗꯨꯃꯥꯏꯅ ꯄꯥꯟꯅꯕꯅꯦꯕ ꯑꯗꯒꯤ ꯀꯩꯅꯣꯗꯁꯨ ꯃꯦꯁꯤ ꯃꯇꯝꯗꯁꯨ ꯔꯥꯟꯗꯣ ꯍꯣꯏ ꯀꯩꯍꯣꯏ ꯂꯩꯔꯒ ꯃꯣꯏ ꯑꯍꯨꯝ ꯑꯗꯨꯋꯥꯏ ꯑꯃꯒ ꯑꯍꯨꯝꯒ ꯑꯗꯨꯋꯥꯏꯅ ꯄꯥꯅꯕꯩ ꯃꯑꯣꯡꯗ ꯂꯩꯕꯅꯦꯕ ꯍꯥꯏꯗꯤ ꯏꯁꯇꯥꯔ ꯄ꯭ꯂꯦꯌꯔ ꯑꯣꯝꯗ ꯑꯃꯈꯛ ꯌꯥꯎꯔ ꯑꯁꯣꯝꯗꯅ ꯑꯍꯨꯝ ꯌꯥꯎꯔ ꯇꯧꯕꯤ ꯑꯇꯩꯁꯨ ꯂꯣꯏꯅ ꯐꯥꯎꯕꯗ꯭ꯔꯥ ꯐꯥꯎꯔꯒ ꯍꯥꯏꯗꯤ ꯈꯤꯇꯪ ꯍꯥꯏꯗꯤ ꯃꯣꯏꯅ ꯈꯤꯇꯪ ꯍꯦꯟꯕꯒꯤ ꯃꯑꯣꯡꯗ ꯑꯗꯨꯥꯏ ꯂꯩꯕꯗꯣ
ꯎꯝ
ꯑꯗꯨ ꯀꯩꯅꯣꯍꯣꯏ ꯃꯇꯝ ꯃꯦꯆꯤꯔ ꯋꯥꯟꯗꯣ ꯃꯣꯏ ꯍꯦꯟꯅ ꯂꯩꯕ ꯃꯇꯝꯅ ꯍꯦꯟꯅꯗꯤ ꯃꯑꯣꯡꯗꯤ ꯇꯥꯏ
ꯑꯅꯤ ꯃꯣꯏꯗꯤ ꯄꯨꯔꯥ ꯀ ꯗꯏ ꯍꯥꯇ ꯁꯅꯅꯤ
ꯔꯥꯃꯣꯁꯀ ꯄꯦꯄꯦꯒꯅ ꯀꯟꯕ ꯃꯣꯏꯒꯤ ꯗꯤꯐꯦꯟꯁ ꯈꯨꯀꯟꯗꯣ ꯌꯦꯡꯉꯣꯅ ꯃꯤ ꯁꯤ ꯅꯥꯀꯤꯗꯕꯩ ꯍꯥꯏꯗꯤ ꯍꯦꯛꯇ ꯑꯔꯣꯏꯖꯕꯤꯅꯦ ꯃꯣꯏ ꯑꯗꯩ ꯑꯩꯈꯣꯏꯒꯤ ꯐꯥꯎꯖꯨ ꯆꯥꯔꯁꯨ ꯀꯥꯔꯗ ꯆꯥꯔꯁꯨ ꯀꯦꯝ ꯈꯟꯗꯦ ꯃꯣꯏꯗꯤ ꯗꯔꯀꯥ ꯇꯥꯗꯥꯗꯕꯤ
ꯔꯣꯅꯥꯜꯗꯣ ꯍꯥꯏꯔꯒ ꯔꯣꯅꯥꯜꯗꯣꯁꯨ ꯕꯥꯔꯁꯅꯣꯂꯥꯗ ꯁꯥꯏꯟ ꯇꯧꯒꯦ ꯇꯧꯔꯝꯃꯅꯦ ꯑꯗꯨꯒ ꯕꯥꯁꯣꯜꯂꯣꯅꯥꯅ ꯔꯤꯖꯦꯛ ꯇꯧꯋꯦ ꯍꯥꯏꯕꯥ ꯑꯃꯨꯛ ꯍꯥꯏꯕꯅꯦ
ꯎꯝ
ꯑꯃ ꯀꯩꯅꯣꯝ ꯊꯣꯛꯈꯤꯕꯅꯦꯕ ꯑꯁꯤꯒꯨꯝꯕ ꯑꯃꯥꯏꯅ ꯑꯣꯏꯁꯨ ꯑꯣꯏꯕꯅꯦꯕ ꯔꯣꯅꯥꯟꯗꯣꯁ ꯆꯪꯒꯦꯅ ꯇꯧꯔꯝꯕ꯭ꯔꯥ ꯀꯩꯅꯣꯝ ꯇꯧꯕꯅꯦ ꯕ ꯕꫪꯁꯦꯂꯣꯅꯥ ꯆꯪꯒꯦ ꯇꯧꯔꯝꯕꯅꯦ ꯑꯗꯨꯒ ꯀꯃꯥꯏꯅꯅꯣ ꯌꯥꯈꯤꯗꯕꯅꯦꯕ
ꯑꯁ ꯐꯖꯕꯅꯦ ꯃꯣꯏ ꯑꯗꯨꯝ ꯑꯗꯨꯒ ꯀꯩꯅꯣꯁꯨ ꯃꯣꯏꯅ ꯗꯛꯇꯤꯌꯥꯟ ꯇꯧꯔꯤꯁꯦ ꯃꯦꯁꯤ ꯑꯣꯏꯅ ꯌꯥꯝ ꯅꯩ ꯌꯥꯝ ꯅꯩꯔꯛꯄ ꯀꯥꯟꯗꯨꯗ ꯑꯔꯣꯏꯕꯤ ꯁꯥꯎꯒꯠꯂꯛꯑꯅꯤ ꯃꯣꯏ ꯀꯥꯡꯒꯨ
ꯑ ꯎꯄꯥꯏ ꯂꯩꯇꯕ
ꯎꯝ ꯒꯣꯄꯥ ꯄꯨꯡꯍꯥꯞ ꯍꯥꯞꯆꯤꯜꯂꯛꯄꯗꯨꯗ ꯃꯤ ꯃꯁꯤꯡꯗ ꯍꯥꯞꯀꯠꯂꯛꯄꯗ ꯑꯩꯗꯤ ꯁꯥꯎꯕꯖꯥꯠꯅꯤ
ꯐꯥꯏꯚ ꯐꯥꯏꯚ ꯖꯦꯔꯣꯗꯒ ꯊꯝꯉꯤꯗꯨꯅꯦ ꯑꯗꯨꯝ
ꯎꯝ ꯑꯗ ꯑꯗꯩ ꯀꯝꯕꯦꯛꯁꯨ ꯐꯖꯕꯅꯦꯍꯦ ꯃꯣ ꯃꯣꯏꯒꯤ ꯑꯁ ꯁꯦꯀꯦꯟ ꯀꯨꯟꯊ꯭ꯔꯥꯗ ꯑꯃ ꯍꯥꯞꯆꯤꯜꯂ ꯂꯣꯏꯁꯤꯟꯈꯤꯕꯗꯨꯗ
ꯎꯝ ꯕꯦꯔꯥ ꯀꯥꯏ ꯀꯝꯕꯦꯛꯇꯤ ꯍꯧꯖꯤꯛꯅ ꯑꯃꯨꯛ ꯑꯔꯖꯦꯟꯇꯤꯅꯥ
ꯍꯧꯖꯤꯛꯇꯤ ꯑꯥꯔꯖꯦꯟꯇꯤꯅꯥꯏ ꯃꯦꯠꯁ ꯋꯥꯔꯜ ꯀꯞꯀꯤꯗꯤ ꯀꯥꯞꯃꯦꯟ ꯉꯥꯛꯇꯅꯤ ꯀꯩꯅꯣ ꯑꯗꯨ ꯑꯥꯔꯖꯦꯟꯇꯤꯅꯥꯒꯤ ꯃꯁꯥꯒꯤꯗ ꯌꯥꯎꯖꯔꯕꯅꯤ ꯃꯦꯁꯤꯒꯤ
ꯐꯤꯠꯅ ꯅꯍꯥꯟ ꯇꯧꯔꯤꯗꯨꯗꯤ ꯍꯥꯏꯔꯤ
ꯎꯝ ꯎꯝ ꯍꯣꯏ ꯃꯤꯅꯤꯠ ꯇꯔꯥ ꯈꯛꯇꯪ ꯉꯥꯏ ꯔꯤꯌꯦꯜ ꯒꯦꯝ ꯍꯧꯔꯛꯑꯦꯗ ꯎ
ꯑꯥꯔꯖꯦꯟꯇꯤꯅꯥꯒꯤ ꯑꯁꯦꯡꯕ ꯀꯦꯝ ꯍꯧꯔꯛꯑꯅꯤ ꯋꯥꯟ ꯖꯦꯔꯣꯅꯤ ꯂꯩꯔꯤꯁꯤ ꯑꯗꯨ ꯑꯥꯔꯖꯦꯟꯇꯤꯅꯤꯅꯒꯤ ꯒꯦꯝꯑꯣꯅꯦ ꯇꯧꯔꯤꯗꯨ
ꯃꯔꯤꯃ
ꯀꯩꯅꯣ ꯃꯃꯥꯡꯗ ꯒꯦꯝ ꯍꯥꯏꯗꯤ ꯄ꯭ꯂꯦ ꯃꯔꯤꯃꯛ ꯌꯦꯡꯉꯨꯔꯦ ꯑꯥꯔꯖꯦꯟꯇꯤꯅꯥ ꯁꯤ ꯃꯇꯝꯁꯤꯗ ꯁꯥꯟꯅꯕꯅꯦꯅ ꯇꯧꯋꯦ
ꯎꯝ ꯃꯥꯏꯗꯣ ꯀꯩꯅꯣꯗ ꯁꯨ ꯔꯥꯎꯟ ꯑꯣꯐ ꯁꯤꯛꯁꯇꯤꯟꯗꯒꯤ ꯑꯗꯨꯝ ꯀꯝꯝꯕꯦꯛ ꯂꯥꯛꯄ ꯍꯧꯈ꯭ꯔꯦꯗ ꯀꯝꯕꯦꯛ ꯉꯥꯛꯇꯅꯦ ꯍꯧꯖꯤꯛ ꯃꯥ
ꯏꯅꯥꯎꯄꯥ ꯑꯃ ꯃꯥꯅ ꯍꯥꯏꯁꯦ ꯀꯂꯝꯕꯤꯌꯥꯒ ꯇꯥꯕꯒꯤꯗꯣ
ꯎꯝ
ꯑꯗꯨ ꯀꯥꯟꯗꯨꯗꯅꯦ ꯍꯥꯏꯗꯤ ꯀꯩꯅꯣ ꯇꯧꯕ ꯍꯥꯏꯇꯥꯔꯦ ꯑꯣ ꯃꯥ ꯍꯥꯏꯁꯦ ꯀꯂꯝꯕꯤꯌꯥꯒ ꯇꯥꯕꯁꯤꯗ ꯍꯦꯛ ꯑꯥꯔꯖꯦꯟꯇꯤꯅꯥꯅ ꯍꯦꯛ ꯉꯝ ꯇꯥꯔꯗꯤꯅꯦ ꯃꯤꯁꯤꯗꯤ ꯒꯣꯠꯅꯦ ꯁꯤ ꯌꯥꯒꯦ ꯁꯤꯅꯦꯕ
ꯑꯦ
ꯑꯗꯨꯒ ꯀꯂꯝꯕꯤꯌꯥ ꯇꯥꯗ꯭ꯔꯦꯗꯅ ꯁ꯭ꯋꯤꯖꯔꯂꯦꯟꯒ ꯑꯣꯏꯅ ꯇꯥꯔꯦꯗꯅ
ꯎ
ꯁꯋꯤꯠꯖꫪꯂꯦꯟꯒ ꯇꯥꯔꯝꯅꯤꯅ ꯑꯩꯅ ꯑꯁꯤꯗꯤ ꯍꯥꯏꯂꯣꯏꯗ꯭ꯔꯥ ꯍꯥꯏꯕ ꯁꯋꯤꯠꯖꯔꯂꯦꯟꯒꯗꯤ ꯍꯥꯏꯔꯣꯏꯌꯦ
ꯑꯦ
ꯑꯗꯨꯗꯤ ꯀꯔꯝ ꯀꯥꯟꯗ ꯀꯅꯥꯒ ꯇꯥꯔ ꯀꯥꯟꯗ ꯍꯥꯏꯗꯣꯏꯅꯣ ꯍꯥꯏꯕ ꯏꯪꯂꯦꯟꯒꯨꯝꯕ ꯗꯒꯤ ꯀꯩꯅꯣꯒꯨꯝꯕ ꯑꯩ ꯀꯔꯤ ꯐ꯭ꯔꯥꯟꯁꯀꯨꯝꯕ ꯁꯨꯝꯕꯒ ꯇꯥꯔꯒꯗꯤ ꯍꯥꯏꯒꯦ ꯁꯤꯅꯦ ꯃꯥ ꯍꯥꯏꯁꯦ ꯍ ꯐꯔꯦ ꯑꯩꯁꯦ ꯏꯪꯉꯦꯟꯒ ꯇꯥꯔꯦꯗꯅ
ꯍ
ꯑꯗꯨ ꯇꯥꯕ ꯀꯥꯟꯗꯨꯗ ꯀꯝꯗꯧꯕ ꯏꯦꯟ ꯊꯣꯝꯖꯤꯜꯂꯝꯃꯦ ꯀꯃꯥꯏꯅ ꯍꯥꯏꯔ ꯍꯥꯏꯔꯣ ꯅꯠꯇꯧꯔꯣ ꯍꯥꯏꯔꯣꯑꯣ ꯑꯗꯨꯒ ꯀꯩꯅꯣ ꯍꯥꯏ ꯑ ꯑꯣ ꯑꯣꯛ ꯀꯦ ꯖꯤ ꯃꯥꯒꯤ ꯄꯩꯁꯥ ꯊꯥꯔꯣ ꯑꯗꯨꯗꯩꯗꯤ ꯍꯅ ꯍꯥꯏꯅꯤꯡꯉꯤꯗꯣ ꯍꯥꯏꯈꯤꯒ ꯇꯧꯔꯛꯦ ꯑꯁ ꯅꯁꯥ ꯍꯥꯏꯈꯤꯕ ꯋꯥꯕꯨ ꯉꯥꯛꯇꯗ ꯅꯨꯄꯥꯃꯗ ꯍꯣꯡꯃꯨ ꯍꯣꯡꯨꯧ ꯅꯠꯇꯧꯒ ꯊꯥꯡꯒ ꯂꯩꯖꯦ ꯑꯔ
ꯎ
ꯀꯅꯥꯗ ꯎꯝ ꯒꯣꯜ ꯃꯦꯁꯤꯅ ꯒꯣꯜ ꯆꯜꯂꯒꯗꯤ ꯍꯥꯏꯕꯅꯤ ꯈꯣꯠꯄꯅꯤ ꯇꯧꯣ ꯋꯥꯆꯣꯏꯁꯨꯦ ꯑꯗꯨꯝ ꯉꯥꯡꯉꯦ ꯃꯥꯡ ꯍꯥꯏꯈꯤꯗ ꯋꯥꯁꯦ ꯃꯃꯥꯅ ꯑꯇꯣꯞꯄꯗꯁꯨ ꯃꯥ ꯑꯗꯨꯃꯥꯏꯅ ꯋꯥꯗꯤ ꯆꯥꯎꯅ ꯉꯥꯡꯉꯝꯒꯅꯦꯕ ꯃꯥꯅ ꯍꯥꯏꯈꯣ ꯍꯥꯏꯗꯣ ꯑꯗꯨꯅ ꯑꯩꯉꯣꯟꯗꯁꯨꯗꯥꯃꯨꯛ ꯇꯧꯔꯛꯑꯒꯦ ꯅꯪꯅ ꯍꯥꯏꯈꯤꯕ ꯃꯦꯁꯦꯖꯁꯦ ꯌꯦꯡꯉꯣ ꯇꯧꯔꯒ ꯑꯩꯅ ꯆꯤꯡꯈꯠꯂꯒ ꯌꯦꯡꯍꯟꯕ ꯍꯥꯏꯗꯤ ꯇꯤꯟ ꯇꯧꯔꯒ ꯃꯥꯁꯦ ꯑꯗꯨ ꯒꯣꯜ ꯆꯟꯗꯕꯅꯤꯅ ꯑꯇꯣꯞꯄꯅ ꯆꯜꯂꯒ ꯀꯩꯅꯣ ꯇꯧꯕꯅꯤꯅ ꯃꯥ ꯀꯣꯠꯅꯤ ꯀꯃꯥꯏꯅ ꯍꯥꯏꯗꯣꯏꯅꯣ ꯁꯤꯅꯦ ꯃꯥ ꯍꯥꯏꯁꯦ ꯑꯗ ꯑꯩꯣꯏꯁꯦ ꯍꯥꯏꯔꯒꯦ ꯇꯧꯔꯒ ꯍꯥꯏꯗꯤ ꯍꯥꯏꯔꯤꯑꯕ ꯀꯣ ꯑꯃꯨꯛ ꯅꯝꯗꯅ ꯑꯗꯣ ꯑꯩꯅ ꯍꯥꯏꯁꯦ ꯒꯣꯜ ꯆꯟꯗꯕꯗꯨꯗ ꯃꯥꯗꯨ ꯐꯖꯗꯦ ꯍꯥꯏꯒꯗ꯭ꯔꯥ ꯁꯤꯅꯤꯗ ꯅꯍꯥꯟꯒꯤ ꯃꯦꯠꯁꯇꯨꯗ ꯑ ꯆꯇꯌꯥ ꯅ ꯍꯜꯂꯣ ꯍꯜꯂꯣ ꯇꯥꯕ꯭ꯔꯣ
ꯍꯜꯂꯣ ꯇꯥꯗ꯭ꯔꯣ
ꯇꯥꯔꯦ ꯇꯥꯏꯔꯦ
ꯎꯝ ꯃꯤꯁꯤ ꯍꯧꯖꯤꯛ ꯃꯣꯏ ꯀꯩꯅꯣꯒꯤꯗ ꯑꯃ ꯎ ꯇꯤꯝꯒꯤ ꯑꯣꯏꯅ ꯌꯦꯡꯕꯒꯤꯗꯁꯨ ꯀꯩꯅꯣꯝꯗ ꯃ ꯁꯤꯅꯤ ꯉꯥꯛꯇꯅꯤ ꯀꯩꯅꯣ ꯍꯧꯖꯤꯛꯐꯥꯎꯅ ꯃꯌꯥꯝꯁꯦ ꯁꯦ ꯃꯣꯏꯒꯤ ꯀꯩꯅꯣ ꯄꯥꯁ ꯑꯣꯏꯒꯦꯔꯥ ꯗꯗꯤꯕꯂꯤꯡꯗ ꯑꯣꯏꯒꯦꯔꯥ ꯑꯃꯗ ꯑꯣꯏꯒꯦꯔꯥ ꯃꯦꯁꯤ ꯉꯥꯛꯇꯅꯤ ꯉꯥꯏꯅ ꯃꯦꯠꯁꯤꯗ ꯉꯥꯛꯇꯅꯦ ꯇꯉꯅ ꯍꯟꯗꯛ ꯁꯨ
ꯃꯥꯡꯅ ꯂꯣꯏ ꯁꯦꯝꯕꯅꯤ ꯁꯦꯝꯃꯅꯤ ꯎꯝ ꯏꯁꯀ꯭ꯔꯤꯞꯅꯤ ꯑꯗꯨꯅꯤ ꯑꯗꯥꯅꯤ ꯑꯩꯅ ꯍꯥꯏꯗꯤ ꯀꯩꯅꯣ ꯏꯁꯀ꯭ꯔꯤꯞ ꯑꯣꯏ ꯏꯁꯀ꯭ꯔꯤꯞ ꯑꯣꯏꯔ ꯐꯥꯎꯗꯨꯗ ꯍꯥꯏꯗꯤ ꯉꯁꯤꯗꯣ ꯍꯥꯏꯗꯤ ꯃꯦꯟ ꯔꯣꯜ ꯑꯣꯏꯅ ꯂꯧꯔꯤꯑꯕ
ꯑ
ꯏꯁꯀ꯭ꯔꯤꯞ ꯑꯣꯏꯔꯝ ꯑꯣꯏꯔꯕꯗꯨ ꯐꯥꯎꯕꯗ ꯀꯩꯅꯣ ꯇꯧꯋꯦꯕ ꯋꯥꯥꯟꯗꯣꯔꯁꯦ ꯍꯥꯏꯗꯤ ꯏꯁꯀ꯭ꯞꯇ ꯌꯥꯎꯗ꯭ꯔꯦꯕꯗ ꯑꯗꯨꯗꯤ ꯅꯠꯇ꯭ꯔꯥ
ꯎꯝ
ꯏꯕꯗ ꯍꯥꯏꯗꯤ ꯄꯨꯔꯥ ꯃꯁꯤꯡ ꯊꯥꯗꯕꯒꯤ ꯃꯑꯣꯡꯅꯦ ꯂꯩꯔꯤꯁꯦ ꯑꯗꯨꯗꯤ
ꯎꯝ
ꯑꯩ ꯃꯥꯁꯨ ꯀꯩꯅꯣꯅꯦꯅ ꯍꯥꯏꯔꯤꯕꯅꯦꯕ ꯑꯥ ꯑꯐꯥꯎꯕ ꯑꯃꯅꯤ ꯈꯣꯠꯅꯦꯅ ꯂꯩꯖꯩꯅꯦꯕ
ꯎꯝ ꯎꯝ
ꯗꯉꯥꯡꯗꯨꯅ ꯀꯩꯅꯣꯗꯒꯤ ꯔꯤꯜꯁꯇꯒꯤ ꯌꯦꯡꯉꯒ ꯄꯨꯔꯥ ꯉꯥꯛꯇ ꯑꯩ ꯇꯥꯛꯗ
ꯀꯩꯅꯣꯅ ꯃꯦꯁꯤꯅ ꯃꯣꯏꯒꯤ ꯏꯪꯂꯦꯟꯒꯤ ꯅꯨꯄꯥ ꯀꯅꯥ ꯑꯗꯨꯝꯕ ꯃꯃꯤꯡꯒ ꯈꯪꯗꯦꯅꯦ ꯅꯝꯕꯔ ꯀꯌꯥꯅꯣ ꯅꯝꯕꯔ ꯅꯥꯏꯟꯇꯤꯟ ꯂꯥꯛꯑꯣ ꯀꯦ ꯅꯠꯇꯦ ꯅꯣꯏ ꯃꯣꯏꯗꯨꯣ ꯅꯝꯕꯔ ꯀꯌꯥꯅꯣꯗꯤ ꯈꯪꯗꯦꯗ ꯈꯣꯡꯒ ꯅꯦꯠꯂꯦꯅ ꯇꯧꯔꯒ ꯑꯃ ꯌꯥꯝꯅ ꯐꯦꯛ ꯏꯔꯤꯒꯦꯁꯟꯅ ꯌꯥꯝ ꯀꯟꯅ ꯇꯧꯔꯤꯕꯅꯤ
ꯑꯣ ꯅꯝꯕꯝꯕꯔ ꯇ꯭ꯋꯦꯟꯇꯤ ꯐꯔꯇꯣ ꯅꯝꯕꯝꯕꯔ ꯇ꯭ꯋꯦꯟꯇꯤ ꯐ ꯑꯗꯨꯕꯨ ꯅꯝꯕꯔ ꯇ꯭ꯋꯦꯟꯇꯤ ꯊ꯭ꯔꯤ ꯑꯣꯟꯈꯤꯦꯅ ꯇꯧꯕꯗꯣ ꯑꯦ ꯑꯥꯏꯅ ꯑꯣꯟꯕꯒꯤ
ꯍꯝ ꯑꯁ ꯀꯔꯤꯅ ꯑꯗꯨꯕꯨ ꯊꯥꯅꯤꯡ ꯊꯥꯒꯠꯂ ꯑꯩ ꯌꯥꯝꯗꯣꯛꯅꯤꯡꯉꯉꯣꯏ ꯉꯥꯡꯉꯨꯁꯤ ꯀꯥꯏ ꯒꯗ ꯐꯖꯅ ꯈꯪꯉ ꯊꯥꯒꯠꯀ ꯂꯩꯇꯦꯕ
ꯍꯟꯗꯛꯀꯤ ꯃꯃꯥꯡꯒꯤ ꯑꯃ ꯅꯥꯏꯇ꯭ꯔꯂꯦꯟꯒ ꯁꯥꯟꯅꯕꯒꯤꯗꯣ
ꯎꯝ
ꯑꯗꯨꯒꯤ ꯑꯗꯨꯒꯤꯗꯨꯒꯁꯨ ꯍꯦꯟꯕꯣꯜꯅꯤ ꯑꯗꯨꯅꯤ ꯑꯗꯥꯅꯤ ꯇꯧꯔꯒ
ꯑꯗꯨꯗꯤ ꯑꯦꯗꯚꯥꯟꯇꯦꯖ ꯄꯤꯕꯒꯤ ꯀꯩꯅꯣ ꯂꯧꯖꯕꯅꯦꯕ
ꯑꯗꯨꯒꯤ ꯀꯩꯅꯣꯗꯨ ꯑꯩꯅ ꯍꯥꯏꯔꯤꯁꯤꯅ ꯅꯪ ꯅꯦꯁꯇꯨ ꯌꯦꯦꯝ ꯑꯃꯔꯨꯔꯁꯤꯅꯦ ꯅꯨꯄꯤꯅꯅꯦꯕ ꯊꯥꯔꯛꯏꯁꯦ ꯅꯪ ꯃꯦꯠꯁꯇ ꯌꯦꯡꯍꯧ꯭ꯔꯣ ꯍꯥꯏꯕ ꯑꯅ ꯃꯥ ꯈꯨꯝꯃꯛꯈꯤꯗ꯭ꯔꯦ ꯃꯈꯥꯗ ꯑꯗ ꯃꯦꯠꯁꯇꯨ ꯌꯦꯡꯗꯕꯤꯗ ꯔꯤꯜꯁꯇ ꯑꯗꯨꯃꯥꯏꯅ ꯊꯥꯔꯛꯄ ꯅ ꯋꯥ ꯂꯧꯗꯤꯠꯇ꯭ꯔ ꯍꯥꯏ ꯌꯥꯌꯦ
ꯎꯝ
ꯀꯩꯝ ꯈꯪꯗꯅ ꯃꯣꯏꯁꯤꯟꯕ꯭ꯔꯥ ꯄꯨꯔꯥ ꯑꯗꯨꯗꯒꯤ ꯑꯗꯨ ꯑꯣꯏꯇꯥꯔꯒꯗꯤ ꯀꯩꯅꯣꯗ ꯃꯦꯁꯤꯗꯨꯗ ꯃꯦꯆꯤꯟ ꯑꯃ ꯃꯣꯏ ꯃꯤ ꯀꯌꯥꯅꯣ ꯑꯃ ꯃꯥꯅ ꯅꯍꯥꯟ ꯑꯃ ꯆꯦꯛꯈꯠꯂꯛꯄꯗꯣ ꯑꯗꯨꯗ ꯀꯩꯅꯣꯒꯤ ꯃꯣꯏꯒꯤ ꯀꯅꯥ ꯀꯅꯥꯅꯣ ꯑꯃ ꯑꯅꯤ ꯑꯃꯃꯅ ꯄꯨꯔꯥ ꯊꯣꯝꯖꯤꯟꯕꯩꯗꯣ ꯑꯗꯨꯗꯤ ꯑꯗꯨꯁꯨ ꯐꯥꯎ ꯄꯤꯗꯦꯕ ꯃꯉꯣꯟꯗ
ꯏꯗ
ꯑꯗꯒꯤꯗꯤ ꯀꯩꯅꯣ ꯃꯅꯨꯡꯗ ꯆꯦꯟꯁꯤꯜ ꯀꯔꯤ ꯀꯅꯥꯒ ꯁꯥꯟꯝꯕꯅꯤꯗꯨꯅꯣ ꯐ꯭ꯔꯥꯟꯁꯀꯤꯗꯁꯨ ꯀꯩꯅꯣꯒꯤ ꯍꯥꯏꯇꯥꯔꯒꯗꯤ ꯃꯣꯏ ꯑꯇꯣꯞꯄꯣꯏ ꯐ꯭ꯔꯥꯟꯁꯀꯕꯨꯗꯤ ꯄꯨꯁꯟꯕꯤꯔꯣꯏꯒꯦ ꯁ꯭ꯄꯦꯟꯒꯤ ꯀꯥꯒꯤꯦ ꯑꯗꯨ ꯑꯣꯏꯔꯗꯤ ꯑꯗꯒꯤ ꯉꯔꯥꯡ ꯇꯧꯔꯤꯕ ꯗꯗꯤꯄ꯭ꯂꯦ ꯃꯌꯥꯝꯗꯣ ꯃꯣꯏ ꯀꯩꯝꯇ ꯍꯥꯏ ꯀꯩꯒꯤꯅꯣꯗ ꯃꯤ ꯀꯣꯠꯂꯤꯕꯠ ꯑꯗꯩ ꯆꯞꯄꯒꯒꯅ ꯊꯝꯃꯤꯕ ꯈꯣꯠꯂꯤꯕ ꯈꯪꯗꯦꯗꯤ ꯀꯃꯥꯏꯅ ꯇꯧꯕ ꯃꯣꯏ ꯀꯥꯡꯕꯨꯨꯁꯦ ꯄꯨꯔꯥ ꯔꯤꯁ ꯉꯥꯛꯇ ꯌꯦꯡ ꯂꯩꯔꯦꯅ ꯇꯧꯔꯤꯁꯦ ꯏꯁꯨ ꯏꯀꯥꯏꯕ ꯃꯦꯠꯁꯇꯨ ꯄꯨꯂꯞ ꯌꯦꯡꯕꯗꯨꯁꯨ ꯃꯣꯏꯒꯤꯗꯤ ꯐꯦꯟꯗ ꯍꯦꯛ ꯂꯣꯏꯅꯤꯅ ꯃꯣꯏꯅ ꯍꯦꯛ ꯊꯥꯔꯨ ꯃꯌꯥꯝꯗꯨꯗꯤ
ꯑꯃꯨꯛ ꯍꯧꯈꯤꯗ꯭ꯔꯦ ꯍꯜꯂꯣ ꯑꯃꯨꯛ ꯇꯤꯛꯊꯈ꯭ꯔꯦ ꯑꯃꯨꯛꯀꯣ ꯇꯥꯕꯗꯤ ꯇꯥꯏ
ꯎꯝ
ꯃꯈꯣꯟ ꯄꯤꯛꯊꯈ꯭ꯔꯦꯕ
ꯈꯪꯗꯦꯕ ꯃ
ꯀꯔꯤꯝ ꯅꯠꯇꯦ ꯃꯥ ꯃꯁꯛ ꯐꯖꯕ ꯍꯦꯜꯂꯤ ꯕꯣꯗꯤ ꯐꯤꯖꯤꯛ ꯐꯖꯩ ꯍꯥꯏꯔꯦ ꯂꯨꯛ ꯋꯥ ꯂꯣꯏꯔꯦ ꯐꯨꯠꯕꯣꯜ ꯅꯠꯇꯦ ꯕ꯭ꯌꯨꯇꯤ ꯀꯟꯇꯦꯁꯂꯥ ꯈꯪꯗꯦ ꯃꯣꯏꯒꯤ ꯑꯣꯏꯅꯗꯤ
ꯄꯩꯁꯥ ꯄꯩꯁꯥ ꯄꯥꯏ ꯍꯥꯏꯔ ꯀꯥꯟꯗ ꯕꯣꯜ ꯅꯩꯅꯧ ꯍꯥꯏꯔ ꯀꯩ ꯅꯩꯅ ꯀꯩꯅꯣ ꯈꯪꯗꯦ ꯑꯁ ꯑꯥꯎꯗꯤꯌꯦꯟꯁꯨ ꯁ꯭ꯋꯥꯏꯒꯤ ꯀꯩꯅꯣ ꯃꯌꯥꯝ ꯃꯣꯏꯒꯤ ꯕꯣꯛꯁꯤꯡ ꯁꯥꯟꯅꯕ ꯃꯌꯥꯝ ꯑꯩꯖꯨ ꯁꯥꯟꯅꯧꯔꯥꯒꯦꯅꯦꯕ ꯁꯥꯊꯤꯌꯨ ꯃꯌꯥꯝꯗꯣ ꯑꯗꯨꯗꯤ ꯑꯩ ꯑꯩꯖꯦ ꯒꯣꯠꯅꯦ ꯍꯥꯏꯗꯣꯏꯔꯕ ꯃꯤꯗꯨꯅ ꯑꯩꯁꯦ ꯊꯤꯜꯍꯜꯂꯛꯑꯒꯦꯕ ꯑꯩꯖꯦ ꯄꯨꯀꯥꯏ ꯀꯥꯏꯔꯒ ꯑꯗꯨꯝ ꯂꯩꯔꯒꯦꯕ ꯑꯩꯖꯨ ꯑꯗꯨꯝ ꯄꯣꯛꯍꯜꯂꯒꯦꯕ ꯑꯗꯣ ꯑꯩꯗꯤ ꯁꯛꯁꯨ ꯐꯖꯩ ꯃꯣꯏꯗꯤ ꯑꯩꯅ ꯋꯥꯡ ꯆꯥꯎ ꯍꯦꯜꯂꯦꯅ ꯑꯩꯖꯦ ꯑꯩꯖꯦ ꯒꯣꯠꯅꯦ ꯍꯥꯏꯗꯣꯏꯔꯥ ꯕꯣꯛꯁꯤꯡꯒꯤ ꯒꯣꯠꯅꯦꯅ ꯍꯥꯏꯗꯣꯏꯔꯕ ꯑꯩꯁꯦ